ꯇꯥꯏ ꯇꯥꯏꯌꯦ ꯍꯧꯖꯤꯛꯇ ꯈꯨꯟ ꯐꯖꯅ ꯁꯦꯡꯅ ꯇꯥꯔꯦ
ꯑꯣ ꯑꯗꯨ ꯃꯌꯥꯏꯗ ꯀꯛꯏꯗꯨꯅ ꯀꯩꯒꯤ
ꯍꯣꯏ ꯍꯣꯏ ꯑꯩꯅ ꯊꯝ ꯕꯅꯤ ꯐꯣꯟꯗꯣ ꯍꯌꯦꯡꯗꯣ ꯍꯌꯦꯡꯗꯤ ꯕꯦꯇ꯭ꯔꯤ ꯆꯥꯔꯖ ꯇꯧꯒꯅꯤꯅ ꯅꯪꯁꯨ
ꯎꯝ ꯇꯧꯧꯕꯅꯤ
ꯑꯣ ꯑꯣꯀꯦ ꯍꯌꯦꯡꯁꯤ ꯇꯥꯡ ꯀꯌꯥꯅꯣ
ꯗꯦꯠ ꯏꯠ ꯑꯣꯏꯌꯦꯅꯤ ꯍꯦꯡꯡꯁ
ꯍꯌꯦꯦꯟ ꯇꯥꯡ ꯃꯥꯄꯟ ꯀꯣ
ꯎꯝ
ꯅꯤꯄꯥꯟ ꯍꯌꯦꯡ ꯇꯥꯡ ꯅꯤꯄꯥꯟꯅꯦ ꯑꯣꯀꯦ ꯋꯥꯔ ꯀꯞ ꯋꯥꯔꯜ ꯀꯞ ꯌꯦꯡꯒꯗ꯭ꯔꯣ
ꯍ ꯀꯞ ꯌꯦꯡꯉꯅꯤ
ꯃꯩꯁꯨ ꯂꯥꯛꯇꯦ ꯀꯃꯥꯏ ꯌꯦꯡꯒꯅꯤ ꯖꯅꯦꯔꯦꯇꯔ ꯊꯥꯂ ꯌꯦ ꯖꯦꯅꯦꯔꯦꯇꯔ ꯊꯥꯜꯗ ꯌꯦꯡ ꯇꯥꯔꯦꯅꯦ
ꯎꯝ
ꯐꯔꯤ ꯀꯔꯝꯕ ꯀꯟꯇ꯭ꯔꯤ ꯁꯄꯣꯔꯠ ꯇꯧꯒꯦ
ꯑꯥꯔꯖꯦꯟꯇꯤꯅꯥ ꯑꯗꯨꯝ ꯁꯞꯄꯣꯔꯠ ꯇꯧꯒꯅꯤ
ꯑꯁ ꯂꯣꯏꯔꯦ ꯃꯦꯁꯤꯅꯤꯅꯦ
ꯃꯦꯁꯤꯤꯟ
ꯑꯩꯗꯤ ꯄꯣꯣꯔꯠꯀ ꯂꯩꯔꯦ ꯍꯟꯗꯛꯇꯤ ꯄꯣꯔꯇꯨꯒꯜꯅ ꯂꯧꯕ ꯌꯥꯏ
ꯃꯦꯁꯤꯒ ꯔꯣꯅꯦꯜꯗꯣ ꯑꯃꯨꯛ ꯁꯥꯟꯅꯒꯦꯔꯣ ꯍꯟꯗꯛꯁꯦ
ꯃꯦꯁꯤꯒꯔꯣ ꯅ ꯇꯣꯁꯤ ꯁꯅꯥ ꯇ ꯌꯥꯏꯌꯦ ꯑꯩꯅ ꯀ꯭ꯋꯥꯔꯇꯔ ꯐꯥꯏꯅꯦꯜꯗ ꯀꯣ
ꯎꯝ
ꯀ꯭ꯋꯥꯇꯔ ꯐꯥꯏꯅꯦꯜꯗ ꯑꯥꯔꯖꯦꯟꯇꯤꯅꯥꯒ ꯄꯣꯔꯇꯨꯒꯜ ꯁꯥꯟꯅꯕ ꯌꯥꯏ ꯍꯥꯏꯅ ꯍꯥꯏ ꯃꯕꯥꯅꯤꯅ ꯃꯣꯏꯒꯤ ꯒ꯭ꯔꯨꯞ ꯀꯦꯁꯇꯨꯗ ꯉꯝꯕ ꯇꯥꯔꯗꯤꯀꯣ
ꯎꯝ
ꯀ꯭ꯋꯥꯇꯔ ꯐꯥꯏꯅꯦꯜꯗ ꯃꯕꯥꯅꯤ ꯁꯥꯟꯅꯕꯒꯤ ꯄꯣꯁꯤꯕꯤꯂꯤꯇꯤꯗꯨ ꯂꯩ ꯑꯩꯅꯦ ꯑꯁ ꯍꯟꯗ ꯀꯁꯤꯅ ꯂꯥꯁ ꯑꯣꯏꯒꯅꯤ
ꯂꯥꯁ ꯑꯣꯏꯔꯒꯅꯤ ꯍꯣꯏ ꯃꯣꯏꯁꯨ ꯁꯤꯅꯤꯌꯔ ꯑꯣꯏꯈ꯭ꯔꯦꯕ
ꯇꯧꯁꯦ ꯇꯥꯏ ꯇꯥꯏ
ꯎꯝ
ꯍꯣꯔꯦꯟ ꯅꯨꯡꯗꯥꯡꯗꯤ ꯀꯔꯤ ꯅꯨꯡꯁꯥꯡ ꯊꯥꯅꯤ
ꯎ ꯍ ꯑꯦꯇꯤ ꯍꯣꯏꯅꯁꯤ ꯑꯟꯇꯤꯈꯣꯏꯅ ꯊꯣꯡꯕ ꯑꯗꯨꯝ
ꯑꯗꯨꯗꯤ ꯃꯣꯏꯅ ꯊꯣꯡꯕ ꯊꯣꯡꯕ ꯑꯗꯨꯝ ꯆꯥ ꯇꯥꯔꯦ
ꯍꯣꯏ ꯏꯉꯣꯗ ꯂꯥꯏꯕ ꯍꯣꯏ ꯃꯤꯉꯣꯟꯗ ꯂꯩꯕꯅꯤꯅ ꯀꯔꯤ ꯐꯔꯤꯌꯦ
ꯍꯧꯗ꯭ꯔꯁꯨ ꯊꯨꯝ ꯌꯥꯛꯇ꯭ꯔꯁꯨ ꯎꯄꯥꯏ ꯂꯩꯇꯦ ꯊꯨꯝ ꯆꯥ ꯇꯥꯔꯦ
ꯇꯝ ꯆ ꯇꯔꯦ
ꯑꯗ ꯊꯣꯡꯕꯤꯗ꯭ꯔꯗꯤ ꯍꯣꯔꯦꯟ ꯍꯣꯔꯦꯟ ꯅꯨꯡꯗꯥꯡ ꯀꯩꯒꯨꯝꯕ ꯏꯟꯖꯥꯡ ꯊꯣꯡꯕꯤꯗ꯭ꯔꯗꯤ ꯀꯃꯥꯏꯅ ꯇꯧꯅ
ꯂꯥꯏꯁꯟ ꯂꯥꯏꯁꯟ ꯈꯣꯏꯗ ꯑꯗꯨꯝ ꯆꯥ ꯉꯁꯤꯁꯨ ꯍꯧꯛ ꯉꯁꯤꯁꯨ ꯆꯥꯁꯦ ꯍꯥꯏꯕꯅꯤ ꯂꯤꯟꯊꯔꯗꯣ ꯑꯦ ꯂꯥꯏꯁꯟꯗꯣ
ꯑꯣ ꯑꯣꯀꯦ ꯔꯤꯟꯊꯔꯅ ꯆꯥꯁꯦ ꯑ
ꯂꯩꯥꯏꯁꯟꯅ
ꯑꯣꯀꯦ ꯑꯣꯦ
ꯑꯩꯅ ꯅꯣꯡꯃ ꯆꯁꯤ ꯍꯥꯏꯅ ꯉꯥ ꯊꯣꯡꯕ ꯆꯥꯅꯤ
ꯌꯦꯡꯉꯔꯣ
ꯅꯠꯇ ꯔꯎꯗꯣ
ꯑꯣꯣ ꯑꯁ ꯔꯧꯎ ꯆꯥꯗꯕ ꯀꯨꯏꯔꯦ ꯍꯤꯂꯣꯡꯗ ꯂꯩꯁꯦ ꯉꯥꯏꯥꯍꯩ ꯉꯍꯥꯛꯇ ꯆꯥꯗꯅ ꯉꯥꯍꯩꯗꯣ ꯍꯩꯅꯔꯤ ꯅꯤ ꯃ ꯅꯝꯗꯨ
ꯗꯣ ꯑꯩꯁꯨ ꯍ ꯅꯗꯦ
ꯃꯅꯝꯗ ꯇꯦꯁ ꯇꯦꯁꯁꯨ ꯂꯩꯇꯦ
ꯎꯝ
ꯔꯧꯅꯦ ꯀ꯭ꯂ꯭ꯔꯥꯁ ꯀꯔꯄꯅꯦ ꯍꯥꯎꯕꯨ ꯔꯎꯨ ꯀ꯭ꯂ꯭ꯂꯥꯁ ꯀꯥꯞꯇꯀꯣ
ꯎꯝ ꯉꯥꯡ ꯆꯥꯏꯌꯦ ꯑꯩ ꯉꯅꯥꯡ
ꯎꯝ ꯈ꯭ꯔꯤꯁꯇ ꯈ꯭ꯔꯤꯁꯇꯥꯟꯗ ꯊꯣꯡꯒꯦ ꯈ꯭ꯔꯤꯁꯇꯥꯟꯗ ꯊꯣꯡꯒꯦ
ꯈꯪꯗꯦ ꯃꯥꯏ ꯃꯣꯏꯅ ꯊꯣꯡꯕꯗꯨ
ꯀꯃꯥꯏꯅ ꯊꯣꯡꯒꯦ ꯅꯪ ꯈꯪꯉ ꯁꯛ ꯍꯥꯏꯕꯗꯤ ꯃꯑꯣꯡꯗꯣ
ꯃꯍꯤ ꯌꯥꯝ ꯌꯥꯎꯗꯕꯤꯗ ꯌꯥꯝ ꯅꯪꯅ ꯇꯧꯕꯗꯣ
ꯑ ꯑ ꯑꯗꯨ ꯍꯧꯅꯦ ꯑꯣꯀꯦ ꯑꯗꯨ ꯍꯧꯒꯅꯦ ꯍꯋꯥꯏ ꯊꯔꯥꯛ ꯍꯥꯞꯄ ꯖꯥꯠꯔꯥ
ꯑꯗꯨ ꯍꯥꯞꯇꯦ
ꯑꯣ ꯍꯋꯥꯏ ꯇꯔꯥ ꯍꯥꯞꯄꯗꯤ ꯍꯦꯟꯅ ꯍꯥꯎꯕꯅꯦ
ꯎꯝ ꯎꯝ ꯀꯗꯤ ꯗꯤ ꯅꯪ ꯂꯥꯛ ꯀꯥꯟꯗ ꯔꯧ ꯔꯧ ꯐꯖꯅ ꯊꯣꯡꯅ ꯆꯥꯕ ꯇꯥꯔꯦꯅ ꯑꯗꯨꯗꯤ
ꯆꯥꯎꯕ ꯇꯥꯔꯦ ꯆꯥꯎ ꯇꯥꯔꯦ ꯍꯥꯟꯅ ꯑꯩꯅ ꯅꯪꯉꯣꯟꯗ ꯌꯦꯟ ꯆꯥꯕꯗꯣ ꯑꯩ ꯍꯣꯁꯇꯦꯜꯗ ꯑꯩ ꯍꯣꯁꯇꯦꯜꯗ ꯅꯠꯇꯦ ꯕꯔꯥ ꯂꯩꯕ ꯀꯥꯟꯗ ꯕꯔꯥ ꯂꯩꯕ ꯀꯥꯟꯗ ꯅꯪ ꯑꯩ ꯑꯩꯒꯤꯗ ꯅꯪ ꯑꯩꯒꯤꯗ ꯑꯗꯨꯝ ꯂꯥꯛꯑꯒ ꯆꯥꯕꯗꯣ
ꯌꯥꯝ ꯍꯥꯎꯋꯏꯅꯦ ꯃꯣꯔꯣꯛ ꯃꯣꯔꯣꯛ ꯎ ꯃꯣꯔꯣꯛ ꯑꯆꯧꯕ ꯑꯃꯁꯨ ꯆꯥꯕꯗꯣ ꯃꯣꯔꯣꯛ ꯈꯔ ꯁꯥꯍꯜꯂꯒ ꯀꯣ
ꯑꯗꯨꯒꯤ ꯃꯇꯝꯗꯨ ꯅꯨꯡꯉꯥꯏꯅꯦꯀꯣ꯫ ꯏꯕꯥꯅꯤ ꯆꯥꯛ ꯆꯕꯗꯣ
ꯎꯝ꯫
ꯑꯗꯨ ꯅꯪ ꯅ
ꯑꯦ ꯏꯁ!
ꯅꯪ ꯊꯣꯡꯕꯁꯨ ꯍꯩꯇꯦ꯫
ꯑꯁ ꯌꯥꯔꯦꯗꯥ! ꯌꯥꯔꯦꯗ ꯍꯥꯎꯕꯅꯤꯗ!
ꯆꯥꯛ ꯌꯦꯟꯁꯥꯡ ꯆꯥꯛ ꯍꯤꯟꯖꯥꯡꯒꯤ ꯃꯔꯛꯇ ꯅꯪꯅ ꯊꯣꯡꯕ ꯍꯥꯏꯕ ꯈ꯭ꯋꯥꯏꯗꯒꯤ ꯊꯣꯡꯕ ꯍꯥꯏꯕ ꯍꯤꯟꯖꯥꯡ ꯑꯃ ꯍꯥꯏꯔꯛꯑꯅꯤ ꯍꯥꯏꯕꯗꯤ ꯅꯪꯅ ꯈ꯭ꯋꯥꯏꯗꯒꯤ ꯍꯩꯅꯕ ꯑꯗꯨꯝ ꯊꯣꯡꯕꯗ ꯍꯥꯎꯕ꯫
ꯑꯩꯔꯣ?
ꯍꯣꯏ ꯆꯥꯛ ꯍꯤꯟꯖꯥꯡ ꯑꯃ ꯍꯥꯏꯔꯛ ꯑꯣꯕꯥ ꯅꯪ ꯊꯣꯡꯕꯗ ꯈ꯭ꯋꯥꯏꯗꯒꯤ ꯍꯩꯅꯕ ꯍꯥꯏꯇꯥꯔꯦ꯫ ꯍꯥꯎꯕ ꯍꯥꯏꯇꯥꯔꯦ꯫
ꯆꯝꯊꯣꯡ ꯆꯝꯊꯣꯡ ꯊꯣꯡꯕ ꯍꯩꯌꯦ ꯑꯩ꯫ ꯌꯥꯝ
ꯆꯝꯊꯣꯡꯗꯨꯗꯤ ꯃꯌꯥꯝ ꯍꯥꯏꯌꯦꯅ ꯁꯤꯝꯄꯜꯅꯤ ꯀꯩꯅꯣ꯫ ꯌꯥꯔꯦ ꯅꯪꯁꯨ ꯆꯝꯊꯣꯡ ꯊꯣꯡꯕ ꯑꯗꯨꯕꯨ ꯏꯁꯤꯡ ꯐꯨꯠꯂꯅꯤ ꯗꯥꯏꯔꯦꯛ ꯍꯥꯞꯄꯅꯤ ꯊꯨꯝ ꯍꯥꯞꯄꯅꯤ ꯂꯣꯏꯔꯦ꯫
ꯑꯁ ꯑꯗꯨꯅꯅꯦꯅ ꯍꯥꯎꯗꯕꯤꯗꯣ ꯍꯥꯎꯗꯕꯒꯤꯗꯣ ꯅꯪꯅ ꯊꯣꯡꯕ ꯑꯗꯨ ꯁꯨꯃꯥꯏꯅ ꯊꯣꯡꯕꯒꯤꯅꯤ꯫ ꯇꯥꯏꯃꯤꯡ ꯂꯩꯕꯅꯤ ꯃꯔꯣꯏ- ꯃꯔꯥꯡ ꯍꯥꯞꯄꯁꯨ꯫
ꯁꯨꯞ ꯍꯥꯞꯄꯗꯒꯤ ꯅꯍꯥꯎꯕꯅꯤ ꯆꯥꯝꯊꯣꯡꯗ ꯃꯔꯣꯏ ꯃꯔꯥꯡ ꯍꯥꯞꯄꯦꯅ ꯀꯅꯥꯅ ꯍꯥꯏꯒꯦ?
ꯑꯦ ꯑꯦ ꯀꯥꯡꯁꯣꯏ ꯍꯥꯏꯕꯅꯦ ꯑꯩ ꯉꯁꯥꯏ ꯆꯝꯊꯣꯡ ꯍꯥꯏꯕꯗꯣ! ꯀꯥꯡꯁꯣꯏ ꯍꯥꯏꯒꯦ ꯇꯧ ꯀꯥꯡꯁꯣꯏ ꯍꯥꯏꯒꯦ ꯇꯧꯕꯅꯤ꯫
ꯕꯦꯛꯒ꯭ꯔꯥꯎꯟ ꯅꯣꯏꯁ ꯕꯦꯛꯒ꯭ꯔꯥꯎꯟ ꯅꯣꯏꯁ ꯕꯦꯛꯒ꯭ꯔꯥꯎꯟ ꯅꯣꯏꯁꯇ ꯍꯥꯏꯟꯒꯅꯨ ꯑꯁ ꯂꯥꯡꯉꯅꯨꯕ
ꯂꯩꯇꯦ
ꯆꯤꯡ ꯃꯇꯣꯟꯗꯔꯥ ꯅꯪ ꯂꯩꯔꯤꯁꯦ ꯍꯧꯖꯤꯛ
ꯎꯝ ꯂꯝꯕꯤ
ꯎꯝ
ꯈꯔ ꯋꯥꯡꯕ
ꯆꯤꯡ ꯃꯇꯣ ꯑꯍ ꯍ ꯍ ꯆꯤꯡ ꯃꯇꯣꯟꯗ ꯂꯩꯔꯅꯤ ꯅꯦꯠꯋꯥꯛꯇꯨ ꯄꯠ ꯄꯠ ꯇꯠꯂꯦꯅꯦ
ꯌꯥꯔꯁꯦꯗꯥ
ꯆꯤꯡ ꯃꯇꯣꯟꯗ ꯂꯩꯌꯣ ꯆꯤꯡ ꯃꯇꯣꯟꯗ ꯂꯩꯌꯣ ꯅꯦꯠꯋꯛ ꯅꯨꯡꯉꯥꯏꯇꯦ ꯎꯝ
ꯎꯝ
ꯐꯥꯏꯚ ꯖꯤ ꯐꯥꯕ꯭ꯔꯣ ꯐꯥꯏꯚ ꯖꯤ ꯐꯥꯕ꯭ꯔꯣ ꯇꯃꯦꯡꯂꯣꯡꯁꯨ ꯑꯣ ꯑꯟꯂꯤꯃꯤꯇꯦꯠ ꯅꯦꯠꯋꯥꯛꯇꯤ ꯅꯦꯠꯇꯤ ꯑꯟꯂꯤꯃꯤꯇꯦꯠ ꯑꯣꯏꯔꯝꯅꯤ ꯐꯥꯏꯚ ꯖꯤ ꯑꯣꯏꯗꯦ
ꯌꯥꯍꯜꯂꯁꯦ ꯁꯦ ꯎꯁ ꯎꯝ ꯎꯝ ꯀꯩꯅꯣ ꯂꯩꯇ꯭ꯔꯦ ꯕꯦꯇ꯭ꯔꯤ ꯌꯥꯎꯗ꯭ꯔꯦ
ꯀꯌꯥ ꯕꯤꯆꯨ ꯀꯌꯥ ꯄꯦꯇ꯭ꯔꯤ ꯀꯌꯥ
ꯀꯨꯝꯈꯔ꯭ꯦ ꯕ
ꯕꯦꯗꯔ꯭ꯤ ꯀꯌꯥ ꯂꯩꯔꯤꯒꯦ
ꯐꯣꯔꯇꯤ ꯇꯨ
ꯉꯥꯏꯈꯣ ꯉꯥꯏꯈꯣ ꯑ ꯊꯥꯔꯇꯤ ꯊꯔꯠ ꯐꯣꯔꯇꯤ ꯇꯨ ꯍꯥꯏꯕꯀꯣ ꯊꯥꯔꯇꯤ ꯁꯚꯦꯟꯒꯨꯝꯕ ꯇꯥꯟꯈꯤꯌꯣ ꯑꯗꯨꯗ ꯊꯥꯔꯇꯤ ꯁꯚꯦꯟꯒꯨꯝꯕ ꯀꯨꯏꯃꯟꯗꯦ ꯅꯪ ꯌꯝ ꯂꯤꯛꯀꯅꯨꯀꯣ
ꯂꯤꯛꯄ ꯅꯠꯇꯦ ꯍꯣꯔꯦꯟ ꯗꯔꯀꯥꯔ ꯂꯩꯌꯦ ꯍꯧꯖꯤꯛꯀꯥꯟ ꯑꯞꯗꯦꯠ ꯇꯧꯕ ꯌꯥꯗꯦ
ꯍꯣꯏ ꯑꯗꯨ ꯀꯩꯁꯨ ꯀꯥꯏꯗꯦꯅꯦ ꯕꯦꯇ꯭ꯔꯤ ꯄꯥꯔꯁꯟ ꯑꯅꯤ ꯑꯍꯨꯝ ꯉꯥꯛꯇ ꯀꯨꯝꯕꯕꯨ ꯀꯩꯗꯧꯔꯒꯦ ꯑꯩꯅ ꯄꯋꯥꯔ ꯕꯦꯡ ꯊꯥꯔꯛꯀꯅꯤ ꯀꯔꯤꯝꯇ ꯋꯥꯔꯨꯅꯨ
ꯑꯍ
ꯄꯋꯥꯔ ꯀ ꯅꯇꯕ꯭ꯔꯣꯅ
ꯂꯩꯇꯩ ꯂꯦꯞ ꯄꯁꯨ ꯋꯥꯔꯦꯕ ꯑꯗꯨꯒꯤꯅꯤꯗ ꯎꯝ
ꯍ ꯄꯋꯥꯔ ꯕꯦꯡ ꯂꯩꯔꯗꯤ ꯐꯒꯗꯧꯕ
ꯎꯝ ꯂꯦꯞ ꯄꯁꯨ ꯋꯥꯔꯤꯅꯦ ꯁꯤꯗ
ꯍꯣꯏ ꯍꯣꯏ ꯈꯪꯉꯦ ꯑꯗꯣ ꯉꯥꯏꯍꯥꯛꯇꯪ ꯉꯥꯏꯔꯣ ꯀꯩꯗꯧꯔꯒꯦ
ꯅꯪ ꯆꯦ
ꯄꯋꯥꯔ ꯕꯦꯡ ꯂꯩꯇꯕ꯭ꯔꯣ ꯅꯪꯒꯤ
ꯑꯇ
ꯋꯥꯏ ꯔꯝꯃꯣꯗꯅꯥꯥꯏ ꯆꯪꯈꯣꯏꯒ
ꯃꯥꯁꯨ ꯂꯩꯇꯣꯞꯄ ꯃꯥꯜꯂꯦꯗ ꯈꯪꯗꯦ
ꯃꯩ ꯅꯣꯡ ꯆꯨꯞꯕ꯭ꯔꯣ ꯍꯧꯖꯤꯛ
ꯍꯧꯖꯤꯛ ꯅꯣꯡ ꯆꯨꯗꯦ ꯐꯣꯛ ꯉ ꯂꯩꯆꯤꯟ ꯉꯥꯛꯇ ꯊꯥꯔ ꯂꯩ
ꯑꯣꯀꯦ ꯑꯣꯀꯦ
ꯅꯨꯡꯁꯤꯠ ꯈꯔꯔ ꯁꯤꯠꯂꯒꯥ
ꯏꯉꯦꯕ
ꯎꯝ ꯏꯦ
ꯏꯁꯤꯡ ꯏꯪꯅ ꯅꯅꯤꯔꯨꯕ ꯉꯝꯕ꯭ꯔꯣ
ꯎꯝ ꯏꯔꯨꯕꯗꯤ ꯅꯨꯡꯉꯥꯏꯕ ꯏꯪꯉꯤ
ꯏꯁꯤꯡ ꯏꯪꯕ ꯏꯪꯕꯅ ꯏꯔꯨꯕ ꯉꯝ꯭ꯔꯕ ꯏꯁꯤꯡ ꯁꯥꯕ ꯌꯥꯎꯗ꯭ꯔꯁꯨ ꯑꯣꯝ
ꯑꯗꯨ ꯅꯪ ꯅꯪꯗꯤ ꯉꯝꯃꯣꯏꯗ ꯅꯪꯗꯤ ꯉꯝꯃꯣꯏꯗ ꯑꯩꯗꯤ ꯑꯗꯨꯝ ꯍꯩꯅꯕ ꯂꯩꯕ ꯏꯁꯤꯡ ꯏꯪꯕ ꯏꯔꯨꯕꯁꯦ
ꯑ ꯏꯁꯤꯡ ꯏꯪꯕꯃꯛꯇꯤꯗꯤ ꯉꯝꯗꯦ ꯋꯥꯏꯕ
ꯎꯝ
ꯍꯛꯆꯥꯡ ꯁꯣꯝꯕꯤꯒꯦꯔꯥ ꯈꯪꯖꯦꯀꯣ ꯎꯝ ꯑꯗꯨ ꯖꯤꯝ ꯆꯠꯂꯒ ꯍꯜꯂꯛꯑꯁꯨ ꯏꯁꯤꯡ ꯏꯁꯤꯡ ꯏꯪꯕꯅꯗꯤ ꯏꯔꯨꯕ ꯉꯝꯗꯦ ꯁꯥꯕ ꯅꯠꯇ꯭ꯔꯗꯤ ꯏꯪꯕ ꯃꯇꯝꯗꯀꯣ
ꯍ
ꯑꯁ ꯅꯪ ꯕꯦꯛꯒ꯭ꯔꯥꯎꯟ ꯅꯣꯏꯁ ꯂꯩꯔꯦ ꯊꯝꯝꯕꯒꯦ ꯀ ꯍ ꯍꯌꯦꯡ ꯐꯥꯎꯅꯔꯁꯦ ꯎꯝ
ꯎꯝ